ꯄꯥꯟꯊꯂꯣ ꯃꯄꯥꯟꯗ ꯍꯥꯏꯐꯦꯠꯇꯪ ꯊꯣꯛꯑꯦꯅ ꯅꯦꯠꯋꯥꯛ ꯌꯥꯗꯕ꯭ꯔꯥ
ꯑꯣ ꯇꯔꯦ ꯇꯥꯏ ꯄꯠ ꯄꯠ ꯇ
ꯆꯥꯍ ꯂꯕ ꯇꯠꯇ
ꯍꯂꯦ
ꯆꯥꯛ ꯊꯣꯡꯈ꯭ꯔꯕꯣ ꯑꯣ ꯆꯥꯛ ꯊꯣꯡꯈ꯭ꯔꯕꯣ ꯀꯩ ꯃꯊꯦꯜ
ꯇꯗꯥ ꯆꯥꯥꯛ ꯐꯣꯡ ꯌꯥꯏ ꯌꯦꯔꯨꯝ ꯊꯣꯡꯉꯤ ꯑꯗꯨ ꯑꯃ ꯌꯦꯔꯨꯝ ꯆꯥꯅꯤꯡꯉꯦꯅ
ꯑꯣ ꯑꯩ ꯆꯥꯔꯦ ꯌꯦꯟꯖꯥꯡꯗꯣ ꯍꯥꯎꯔꯝꯃꯤꯅꯦꯍꯦꯛ ꯈꯨꯨꯝꯗ ꯇꯥꯏꯌꯦ ꯇꯞꯄ꯭ꯔꯣ ꯍꯜꯂꯣ
ꯅꯪ ꯇꯞ ꯅꯪ ꯉꯝꯈ꯭ꯔꯕ ꯇꯞꯅ
ꯀꯩꯗꯧꯔꯒꯦ ꯄꯠ ꯄꯠ
ꯌꯥꯝ ꯇꯞꯅ ꯉꯥꯡꯕ꯭ꯔꯥꯕꯅ
ꯅꯉꯥꯡꯗꯤꯌꯦ ꯀꯟꯅ ꯉꯥꯡꯏꯤꯅꯦ ꯌꯥꯝ ꯄꯤꯛ
ꯆꯛ ꯆꯥꯔꯕꯣ ꯅꯪ
ꯍꯥ ꯆꯔꯦ
ꯄꯤꯑꯦ ꯇꯞꯄꯦ
ꯅꯪ ꯅ ꯋꯥꯏ ꯐꯥꯏ ꯁꯝꯃꯨꯔꯕꯕ
ꯍꯣꯏ ꯋꯥ
ꯅꯪ ꯋꯥꯏ ꯐꯥꯏ ꯁꯝꯗꯕꯤꯗ ꯅꯪꯒꯤ ꯐꯣꯟꯗꯨꯗ ꯌꯦꯡꯉꯝꯗꯧꯅꯤꯅꯦ
ꯑꯩꯅ ꯋꯥꯏ ꯐꯥꯏꯁꯤꯅ ꯅꯨꯡꯉꯥꯏꯅ ꯋꯥꯏ ꯐꯥꯏ ꯁꯝꯃꯤꯕ
ꯅꯨꯡꯉꯥꯏꯕ꯭ꯔꯕ ꯍꯧꯖꯤꯛꯇꯤ ꯅꯨꯡꯉꯥꯏꯇꯕ꯭ꯔꯥ ꯍꯥꯏꯕ
ꯀ ꯇꯧꯔꯤ ꯥꯎꯖꯤꯌꯥ
ꯀꯩꯁꯨ ꯑꯩꯅ ꯅꯪꯅ ꯉꯥꯡꯕꯗꯤ ꯇꯠꯄ ꯇꯠꯇꯦꯕ ꯑꯥ ꯀꯩꯒꯤꯅꯣ ꯑꯗꯨꯗꯤ ꯀꯩꯅꯣꯝ ꯍꯥꯏꯒ ꯇꯧꯅꯤꯡꯉꯤ ꯅꯪꯉꯣꯟꯗ ꯀꯩꯅꯣꯒꯤ ꯅꯍꯥꯟꯅꯦ ꯅꯍꯥꯟ ꯑꯩꯅ ꯀꯩꯅꯣꯗ ꯑꯦꯛꯆꯦꯟꯁꯀꯤꯗ ꯐꯣꯝ ꯊꯥꯖꯤꯜꯂꯨꯕꯗꯣ ꯏꯁꯄꯣꯟꯁꯔ ꯂꯧꯔꯨꯕꯗꯣ ꯗꯣ
ꯑꯥ
ꯍꯜꯂꯣ
ꯍꯔꯣ ꯍꯣꯔ ꯊꯤꯒꯤꯗꯣ
ꯑꯣ ꯊ ꯏꯗ ꯑꯗꯨ ꯑꯗꯨ ꯀꯩꯅꯣ ꯇꯧꯈ꯭ꯔꯕꯣ ꯐꯣꯝ ꯑꯣꯟꯂꯥꯏꯟ ꯐꯣꯝ ꯁꯕꯃꯤꯠ ꯇꯧꯕ ꯌꯥ ꯑꯩꯗꯤ ꯇꯧꯔꯤꯕ꯭ꯔꯥ ꯁꯤꯅꯦ ꯑꯩꯗꯤ ꯈꯪꯗ꯭ꯔꯦꯕ ꯑꯩꯗꯤ ꯀꯥꯎꯔꯦ
ꯇꯧꯔꯝꯅꯤꯌꯦ ꯄꯥꯕꯣꯛꯅꯣꯅꯦ ꯑꯗꯨ ꯑꯣꯜꯂ
ꯑꯗꯨꯒꯤꯗꯣ ꯅꯪꯟꯅ
ꯀꯥꯑꯣꯔꯦꯅꯦ
ꯍꯣꯔꯦꯟ ꯅꯍ ꯑꯝꯇꯪ ꯒ꯭ꯔꯨꯞꯇ ꯆꯪꯉꯒꯅꯦ ꯒ꯭ꯔꯨꯞꯇ ꯒ꯭ꯂꯣꯔꯤ
ꯑꯥ
ꯅꯪ ꯅꯪ ꯍꯧꯖꯤꯛꯇꯤ ꯌꯦꯡꯉꯨꯔꯅꯣꯕꯀꯣ ꯍꯣꯔ ꯑꯩ ꯃꯇꯝ ꯂꯣꯏꯈ꯭ꯔꯕ ꯂꯣꯏꯗ꯭ꯔꯤꯕ ꯑꯩ ꯈꯪꯗ꯭ꯔꯦꯕ ꯑꯩꯁꯨ ꯁꯣꯟꯗ ꯑꯥ ꯑꯥ ꯊꯕꯛ ꯃꯌꯥꯝ ꯇꯧ ꯂꯩꯗꯅ ꯑꯗꯨꯝ ꯚꯥꯞ ꯑꯣꯏꯔꯨꯗꯩꯁꯤꯗ ꯅꯤꯡꯁꯤꯡꯉꯛꯑꯕ ꯑꯩꯁꯦ ꯑꯩꯁꯦ ꯒ꯭ꯔ ꯒ꯭ꯔꯨꯞꯇ ꯍꯥꯐꯦꯠ ꯌꯦꯡꯉꯃꯅꯦ ꯑꯅ ꯍꯣꯏ ꯁꯥꯟꯅꯔꯒꯦ ꯇꯨꯡꯁꯨ ꯊꯦꯡꯗ꯭ꯔꯤꯅꯦ ꯁꯤꯗ ꯑꯩꯅ ꯑꯗ ꯃꯣꯏ ꯃꯣꯏꯒꯤ ꯒ꯭ꯔꯨꯞꯇꯨꯗ ꯀꯣꯆꯤꯡ ꯌꯥꯝ ꯇꯧꯋꯦꯕ ꯆꯥꯕ꯭ꯔꯥ
ꯇꯧꯕꯅꯤ ꯀꯣꯆꯤꯡꯒꯤ ꯌꯥꯝ ꯄꯤꯕꯅꯤ ꯅꯨꯃꯤꯠ ꯀꯌꯥꯅꯣ ꯀ ꯄꯤꯕꯅꯤ
ꯀꯥꯟꯅꯕ ꯖꯥꯔ ꯑꯁꯤꯅꯦ ꯑ ꯈꯜꯂꯤꯕ ꯑꯣꯟꯂꯥꯏꯟ ꯀꯣꯂꯥꯁ
ꯀꯥꯟꯅꯔꯝꯒꯅꯤ ꯀꯩꯅꯣ ꯀꯣꯆꯤꯡꯗꯨ ꯇꯧꯋꯤꯗꯨ ꯀꯥꯟꯅꯗꯅꯗꯤ ꯇꯧꯏꯤꯅꯦ
ꯎꯝ ꯍꯥꯏꯕꯗꯤ ꯑꯗꯨꯒ ꯃꯔꯤ ꯂꯩꯅꯕ ꯇꯣꯄꯤꯛ ꯎꯝ
ꯑꯥ ꯈꯇꯪ ꯂꯩꯁꯨ
ꯃꯥꯏꯗꯏꯅꯦ
ꯃꯥꯅꯦ ꯑꯣꯟꯂꯥꯏꯟ ꯀ꯭ꯂꯥꯁ ꯀꯔꯤ ꯀꯔꯥ ꯌꯥꯝ ꯇꯧꯋꯦꯕ ꯃꯣꯏꯒꯤ ꯑꯗꯨꯗꯒꯤꯁꯨ ꯅꯠꯇꯅ ꯑꯩꯈꯣꯏꯒꯤ ꯑꯇꯣꯞꯄ ꯗꯤꯄꯥꯔꯠꯃꯦꯟꯒꯤ ꯑꯗꯨꯒꯅꯦ ꯅꯪꯒꯤ ꯇꯦꯠꯀꯤ ꯑꯦꯛꯖꯥꯝ ꯄꯦꯄꯔ ꯋꯥꯟꯒ ꯇꯨꯒꯅꯦ ꯑꯣꯟꯂꯥꯏꯟ ꯁꯕꯃꯤꯠ ꯇꯧꯋꯦꯕꯀꯣ ꯑꯣꯟꯂꯥꯏꯟ ꯇꯧꯕꯅ ꯍꯧꯖꯤꯛꯁꯦ ꯑꯣꯟꯂꯥꯏꯟ ꯁꯦꯝꯁꯟ ꯇꯧꯕꯅ ꯑꯗꯨ ꯑꯩꯅꯅꯦ ꯑꯩꯈꯣꯏ ꯊꯣꯏꯗꯅꯦ
ꯑꯗ ꯎꯝ
ꯗꯥꯏꯠ ꯇꯧꯕꯗꯣ ꯅꯪ ꯇꯧꯗ꯭ꯔꯤꯕꯅꯤꯅꯅꯦ ꯌꯥꯒꯤꯔꯣꯏꯕ ꯀꯣ ꯑꯗꯣ ꯑꯩꯗꯤ ꯀ꯭ꯂꯥꯁꯁꯦ ꯍꯧ ꯍꯧꯗꯣꯔꯦꯗꯅ ꯀꯩꯅꯣꯒꯤ ꯕꯤ ꯑꯦꯠꯀꯤ ꯀ꯭ꯂꯥꯁꯇ ꯍꯧꯗꯣꯔꯦꯗꯅ ꯑꯗꯣ ꯍꯧꯗꯣꯔꯔꯕꯅꯤꯅ ꯍꯧꯔꯒ ꯍꯧꯖꯤꯛꯁꯦ ꯃꯣꯏ ꯑꯣꯟꯂꯥꯏꯟꯁꯦ ꯁꯕꯃꯤꯁꯟ ꯇꯧꯅꯕ ꯍꯧꯅꯔꯦꯕꯀꯣ ꯍꯧꯅꯕꯁꯦ ꯑꯩꯅ ꯈꯜꯂꯤꯅ ꯑꯦꯄꯤꯌꯥꯔꯤꯡ ꯍꯥꯏꯔꯒ ꯊꯥꯔꯒ ꯍꯟꯗꯛꯀꯤꯁꯤꯗ ꯄꯦꯄꯔ ꯇꯨꯁꯦ ꯊꯥꯕ ꯌꯥꯒꯗ꯭ꯔꯥꯅ ꯑꯩꯅ ꯃꯣꯏ ꯑꯉꯥꯡꯁꯤꯡꯗ ꯍꯪꯉꯣꯅ ꯍꯥꯏꯈꯤꯕꯅꯦꯕ ꯑꯥ ꯑꯗꯣ ꯍꯪꯉꯣ ꯍꯥꯏꯈꯤꯕꯗꯨꯗ ꯀꯩꯒꯨꯝꯕ ꯑꯩꯅ ꯀ꯭ꯂꯥꯁꯁꯦ ꯍꯧꯖꯈ꯭ꯔꯒꯗꯤ ꯌꯥ ꯌꯥꯕꯅꯦ ꯍꯥꯏꯌꯦꯕ ꯑꯗꯨꯗ ꯑꯦꯄꯤꯌꯥꯔꯤꯡꯁꯦ ꯃꯣꯏꯒꯤ ꯀꯣꯂꯦꯖꯇꯨꯒꯤ ꯐꯨꯔꯨꯞ ꯑꯃꯗꯤ ꯆꯪꯉꯤꯗꯅ ꯅꯪꯅ ꯍꯤꯌꯥꯔꯤꯡ ꯍꯥꯏꯥꯏꯁꯦ ꯇꯝꯃꯤꯔꯥ ꯇꯝꯗ꯭ꯔꯤꯔꯥ ꯍꯥꯏꯕꯗꯣ ꯑꯗꯨꯗ ꯑꯩꯅ ꯍꯥꯏꯕꯣ ꯑꯗꯨꯑꯣꯏꯗꯣ
ꯍꯣꯢ
ꯀꯩꯅꯣ ꯇꯧꯔꯒ ꯀꯔꯝ ꯀꯥꯟꯗ ꯑꯩꯈꯣꯏꯒꯤ ꯑꯦꯠꯃꯤꯁꯟꯒꯤ ꯐꯤꯒꯤ
ꯎꯝ ꯑꯗꯨ ꯌꯥꯝ ꯍꯥꯏꯒꯦꯕ ꯅꯪ ꯍꯧꯖꯤꯛ ꯇꯝꯕ ꯍꯧꯗ꯭ꯔꯤ ꯂꯩꯕꯅꯤꯅꯅ ꯇꯥꯕ꯭ꯔꯣ ꯅꯪꯁꯦ ꯆꯍꯤ ꯑꯅꯤꯅꯤꯅ ꯇꯝꯗꯣꯏꯁꯦ ꯕꯦꯠꯁꯦ ꯆꯍꯤ ꯑꯅꯤꯅꯦꯕ
ꯃꯥꯅꯦ ꯑꯥ
ꯇꯝꯒꯗꯕꯁꯦ ꯅꯪꯅ ꯆꯍꯤ ꯑꯃꯃꯨꯛ ꯇꯝꯃꯀꯥꯟꯗ ꯊꯥꯎꯑꯣꯕ ꯀꯩꯒꯤꯅꯣꯗ ꯅꯪ ꯗꯦꯠꯇꯨ ꯂ ꯑꯗꯨꯖꯤꯛ ꯀꯩꯁꯨ ꯅꯪ ꯇꯦꯠ ꯄꯥꯁ ꯇꯧꯔꯦꯅ ꯌꯥꯔꯣꯏꯕ ꯀꯩꯁꯨ
ꯑꯩꯅ ꯈꯛ ꯃꯥꯅꯦ ꯃꯥꯅꯦ
ꯅꯪ ꯇꯦꯠ ꯄꯥꯁ ꯇꯧꯔꯦꯅ ꯕꯤꯗꯠꯇꯨ ꯂꯣꯏꯗ꯭ꯔꯒꯗꯤ ꯅꯪ ꯑꯣꯖꯥꯒꯤ ꯊꯥꯖꯟꯕꯁꯨ ꯌꯥꯔꯣꯏ ꯑꯃ ꯇꯧꯕꯁꯨ ꯌꯥꯔꯣꯏꯗꯣꯏꯅꯦꯕ
ꯆ
ꯑꯗꯨ ꯅꯪꯅ ꯆꯍꯤ ꯃꯊꯪꯒꯤ ꯆꯍꯤꯗ ꯊꯥꯎꯕ ꯆꯠ ꯆꯥꯅꯤꯕ ꯑꯗꯨꯗ ꯅꯪ ꯃꯊꯪ ꯆꯍꯤꯗ ꯊꯥꯗ꯭ꯔꯤꯅꯦ ꯎꯝ
ꯑꯩ ꯍꯥꯏꯒꯦ ꯇꯥꯎꯕ ꯑꯩꯈꯣꯏ ꯊꯣꯏꯅ ꯍꯥꯏꯁꯤꯅ ꯆꯍꯤ ꯈꯨꯗꯤꯡꯒꯤ ꯗꯤ ꯀꯧꯕꯐꯝ ꯊꯣꯛꯏ ꯑꯗꯨꯕꯨ ꯒꯣꯕꯔꯃꯦꯟꯅ ꯀꯧꯅꯤꯡꯉ ꯀꯧꯏ ꯀꯧꯅꯤꯡꯗ꯭ꯔꯒ ꯀꯧꯗꯦ ꯃꯥꯅ ꯇꯦꯠ ꯊꯥꯔꯛꯄꯁꯦ ꯇꯦꯠꯁꯦ ꯄꯦꯄꯔ ꯇꯨꯁꯦ ꯃꯥꯅ ꯕꯦꯠ ꯇꯧꯕ ꯃꯇꯝꯗ ꯊꯥꯈꯤꯕꯅꯦ ꯆꯍꯤ ꯑꯅꯤ ꯍꯥꯏꯔꯛꯑꯦ ꯍꯧꯖꯤꯛꯐꯥꯎ ꯑꯍꯨꯝ ꯍꯥꯏꯔꯛꯀꯗꯧꯔꯦ ꯍꯟꯗꯛꯀ ꯑꯍꯨꯝ ꯁꯨꯕꯅꯤ ꯆꯍꯤ ꯑꯍꯨꯝ ꯑꯅꯤ ꯒꯦꯞ ꯂꯩꯈ꯭ꯔꯦ ꯁꯤꯅꯦꯕ ꯃꯥ ꯍꯥꯏꯁꯦ ꯒ꯭ꯌꯥꯟ ꯇꯥꯕ꯭ꯔꯥ ꯆꯍꯤ ꯑꯅꯤꯁꯦ ꯒꯦꯞ ꯂꯩꯈ꯭ꯔꯕꯅꯤꯅ ꯍꯧꯖꯤꯛꯇ ꯇꯧꯔꯛꯄꯅꯤꯅ ꯆꯥꯝꯃ ꯄꯦꯔꯤꯡ ꯊꯥꯕ ꯌꯥꯔꯣꯏ ꯊꯥꯖꯤꯜꯂꯛꯎ ꯃꯊꯪ ꯆꯍꯤꯗ ꯑꯃꯨꯛ ꯇꯧꯔꯛꯄ ꯌꯥꯏ ꯇꯧ ꯐꯠꯇꯕ ꯌꯥꯏ ꯒ꯭ꯌꯥꯟ ꯇꯥꯗꯦ ꯁꯤꯗꯤ ꯒꯣꯔꯔꯃꯦꯟꯅ ꯂꯦꯞꯄ ꯊꯕꯛꯅꯤ ꯑꯗꯨꯁꯨ ꯏꯖꯨꯀꯦꯁꯟ ꯑꯦꯖꯀ ꯑꯃꯅ ꯏꯗꯨꯗꯨꯀꯦꯁꯟ ꯑꯦ ꯑꯃ ꯑꯅꯤ ꯁꯨꯕ꯭ꯔꯥ ꯈꯪꯗꯦ ꯑꯅꯤ ꯂꯩ ꯍꯥꯏꯅꯦ ꯑꯃꯅ ꯀꯩꯅꯣ ꯍꯥꯏ ꯃꯣꯏꯁꯦ ꯃꯥꯟꯅꯗꯦ ꯍꯥꯏꯕ ꯃꯣꯏ ꯁꯤꯟꯕ ꯂꯥꯡꯕꯁꯦ
ꯑꯣ ꯑꯗꯨꯑꯣꯏꯗꯤ ꯊꯥꯖꯤꯜ ꯍꯧꯕꯅꯥ ꯐꯩꯅꯦ
ꯑꯥ ꯑꯗꯨꯅꯦ ꯑꯩ ꯍꯥꯏꯁꯦ ꯑꯗꯨꯗꯨꯅ ꯀꯅꯥ ꯈꯪꯅꯤ ꯑꯩꯅ ꯇꯝꯃꯤꯉꯩ ꯃꯅꯨꯡꯗꯨꯗ ꯊꯥꯅꯦꯅ ꯂꯩꯊꯣꯛꯎꯔꯣ ꯑꯗꯨꯒ ꯄꯥꯁ ꯇꯧꯕ ꯍꯥꯏꯕꯁꯤꯁꯨ ꯍꯦꯛ ꯊꯥꯕꯒ ꯇꯧꯕ ꯃꯤꯁꯨ ꯂꯩ ꯍꯥꯏꯌꯦ ꯀꯠ ꯑꯣꯐ ꯃꯥꯔꯛꯇꯣ ꯋꯥꯡꯉꯒꯅ ꯅꯦꯝꯃꯒꯅ ꯇꯧꯔꯦ ꯋꯥꯡꯉꯒꯗꯤ ꯑꯋꯥꯡꯕꯉꯛ ꯈꯟꯗ꯭ꯔꯒꯗꯤ ꯃꯥꯏ ꯃꯥꯏꯒꯤ ꯇꯥꯝ ꯇꯥꯝꯗꯨꯒꯤ ꯃꯈꯥ ꯄꯣꯜꯂꯦ ꯍꯥꯏꯌꯦꯕ ꯇꯧꯔꯤꯕ ꯃꯇꯝꯗꯨꯒꯤ ꯁꯃꯥꯏꯅ ꯕꯣꯗꯤꯌꯥ ꯊꯥꯎꯒꯨꯝꯕꯅꯦꯕ ꯀꯔꯣꯝ ꯃꯥꯛꯇꯨꯅ ꯅꯦꯝꯅ ꯂꯩꯅꯈ꯭ꯔꯒ ꯒꯗꯤ ꯌꯥꯝꯗ꯭ꯔꯒꯗꯤ ꯑꯗꯨꯝ ꯐꯪꯕ ꯀꯔꯣꯝ ꯃꯥꯛꯇꯅ ꯋꯥꯡ ꯈꯛꯈ꯭ꯔꯒꯗꯤ ꯑꯋꯥꯡꯕꯩ ꯈꯜꯂꯒ ꯑꯅꯦꯝꯕ ꯑꯗꯨꯝ ꯂꯩꯍꯧꯕ
ꯎꯝ ꯑꯗꯨꯗꯤ ꯊꯥꯖꯤꯟꯕ ꯌꯥꯔꯗꯤ ꯑꯗꯨꯗꯤ ꯊꯥꯖꯤꯟ ꯊꯥꯖꯤꯟꯕ ꯌꯥꯔꯥꯗꯤ ꯊꯥꯖꯤꯜꯂꯣ ꯑꯗꯨꯅ ꯐꯩ
ꯑꯗꯨꯅ ꯅꯪꯁꯨ ꯑꯩꯅ ꯍꯥꯏꯒꯗꯧꯔꯤꯁꯦ ꯑꯗꯣ ꯃꯣꯏꯗꯤ ꯍꯧꯖꯤꯛꯁꯦ ꯕꯤꯠꯁꯦ ꯕꯤ ꯗꯥꯏꯠ ꯇꯣ ꯅꯪ ꯗꯥꯏꯠ ꯀꯤꯅꯤꯗꯨꯅ ꯑꯅꯤꯃꯛꯅꯦꯕ ꯍꯧꯖꯤꯛ ꯐꯣꯝꯗꯥꯁꯦ ꯗꯥ꯭ꯔꯥꯏ ꯆꯨꯕꯦꯁꯨ ꯑꯅꯤꯃꯛꯅꯦꯕ ꯑꯗ ꯗꯒꯤꯅꯥ ꯍꯧꯖꯤꯛ ꯍꯧꯖꯤꯛ ꯇꯧꯔꯤꯕ ꯀꯥꯡꯕꯨꯒꯤꯗꯤ ꯊꯥ ꯌꯥꯔꯅꯤꯗꯅ ꯑꯗꯨꯒ ꯑꯅꯧꯕ ꯑꯦꯠꯃꯤꯁꯟꯒꯤꯗꯃꯛꯇꯗꯤ ꯗꯥꯏꯠꯇꯔꯤꯁꯦꯛ ꯊꯣꯛꯇ꯭ꯔꯤꯗꯅ ꯊꯣꯛꯇ꯭ꯔꯤꯕꯅꯤꯅ ꯅꯪ ꯅꯪ ꯅꯪ ꯊꯣꯛꯇ꯭ꯔꯤꯕꯅꯤꯅ ꯀꯔꯤꯝ ꯌꯥꯗ꯭ꯔꯦꯕ
ꯎꯝ ꯌꯥ꯭ꯔꯦ
ꯗꯦꯗ ꯁꯤꯁꯨ ꯍꯥꯟꯅ ꯄꯥꯁ ꯇꯧꯊꯣꯛꯄꯁꯨ ꯌꯥꯗꯕꯤ
ꯍꯥꯟꯅꯗꯤ ꯌꯥꯔꯝꯃꯦꯕꯀꯣ ꯍꯥꯟꯅꯗꯤ ꯗꯥꯏꯠ ꯕꯦꯠ ꯌꯥꯎꯗ꯭ꯔꯁꯨ ꯇꯦꯠ ꯄꯥꯁ ꯇꯧꯕ ꯌꯥꯔ ꯇꯦꯠ ꯊꯥꯕ ꯌꯥ ꯌꯥꯔꯝꯃꯦꯕ ꯑꯗꯣ ꯍꯧꯖꯤꯛꯇꯤ ꯍꯧꯖꯤꯛꯇꯤ ꯗꯥꯏꯠ ꯕꯦꯗ ꯄꯥꯁ ꯇꯧꯗꯅ ꯍꯥꯏꯗꯤ ꯄꯥꯁ ꯇꯧꯔꯗꯤ ꯀꯩꯅꯣꯁꯨ ꯌꯥꯏꯀꯣ ꯍꯥꯏꯗꯤ ꯇꯝꯃꯤꯉꯩꯗꯁꯨ ꯌꯥꯏꯀꯣ ꯑꯗꯨ ꯌꯥꯎꯗꯅ ꯇꯠ ꯊꯥꯕ ꯌꯥꯗ꯭ꯔꯦꯕ ꯍꯧꯖꯤꯛꯁꯤ ꯇꯧꯔꯛꯏꯁꯦ ꯀꯟꯗꯤꯁꯟ ꯊꯝꯃꯛꯏꯁꯦ ꯍꯥꯏꯕꯗꯤ ꯑꯣꯖꯥ ꯑꯣꯏꯒꯦ ꯍꯥꯏꯔꯗꯤ ꯕꯦꯠ ꯅꯠꯇ꯭ꯔꯒ ꯄꯥꯏꯠꯁꯦ ꯀꯝꯄꯜꯁꯔꯤ ꯇꯝꯊꯣꯛꯎꯁꯤꯅꯦꯕ ꯃꯣꯏ ꯍꯥꯏꯁꯦ
ꯎꯝ ꯎꯝ ꯎꯝ ꯎꯝ
ꯖꯤꯛ ꯇꯦꯠ ꯍꯥꯏꯁꯤ ꯄꯤꯆꯔ ꯏꯂꯤꯖꯤꯕꯤꯂꯤꯇꯤ ꯇꯦꯠ ꯍꯥꯏꯕꯅꯤꯅ ꯑꯣꯥꯛ ꯑꯣꯏꯅꯕꯒꯤꯗꯃꯛꯇ ꯇꯧꯕ ꯁꯤ ꯀꯩꯅꯣꯅꯦꯕ ꯑꯗꯨꯅ ꯕꯦꯠ ꯗꯥꯏ ꯌꯥꯎꯗꯕ ꯁꯨꯌꯥ ꯌꯥꯗꯦ ꯍꯥꯏꯕ
ꯑꯗꯣ ꯅꯪꯅ ꯅꯍ ꯑꯃꯨꯛ ꯊꯥꯔꯨꯏ ꯄꯣꯠꯇꯨꯗꯤ ꯆꯠꯅꯗꯖꯤꯐꯥꯎꯁꯦ
ꯎꯝ ꯆꯥꯟꯅꯔ ꯅꯣꯏ ꯆꯍꯤ ꯇꯔꯦꯠꯅꯦꯕꯀꯣ ꯑꯩꯒꯤ ꯁꯥꯔꯇꯤꯐꯤꯀꯦꯠꯇꯣ ꯚꯦꯂꯤꯗꯤ ꯊꯤꯒꯦ ꯑꯩꯁꯦ ꯇꯨ ꯊꯥꯎꯖꯟ ꯇꯨꯌꯦꯜꯐꯇꯅꯦꯕ ꯊꯥꯏꯁꯦ ꯑꯗꯨ ꯆꯍꯤ ꯇꯔꯦꯠ ꯍꯦꯜꯂꯦꯕ
ꯇ ꯊꯥꯔꯇꯤꯟ ꯐꯣꯔꯇꯤꯟ ꯐꯤꯞꯇꯤꯟ ꯁꯤꯛꯇꯤꯟ ꯁꯚꯦꯟꯇꯤꯟ ꯑꯩꯠꯇꯤꯟ ꯅꯥꯏꯟꯇꯤꯟ ꯍꯦꯜꯂꯍꯦ
ꯑꯗꯨꯅ ꯌꯥꯔꯔꯣꯏꯁꯤ ꯏꯟꯚꯦꯂꯤꯠ ꯑꯣꯏꯔꯦꯕ ꯀꯅꯗ꯭ꯔꯦꯕꯔ ꯃꯥꯗꯣ ꯆꯍꯤ ꯀ ꯄꯥꯎ ꯊꯕꯛ ꯐꯪꯗ ꯍꯥꯟꯃꯤꯗꯁꯨꯦ ꯑꯅ ꯍꯥꯏ
ꯃꯥꯅꯦ ꯆꯍꯤ ꯇꯔꯦꯠꯁꯤꯗ ꯅꯪꯅ ꯊꯕꯛꯇꯣ ꯐꯪꯅꯕ ꯍꯣꯠꯅꯍꯧꯔꯣ ꯍꯥꯏꯕ ꯋꯥꯅꯦꯕ ꯑꯗꯣ ꯍꯧꯖꯤꯛꯀꯤ ꯑꯅꯧ ꯑꯅꯧꯕꯁꯤꯡꯁꯤꯗꯤ ꯂꯥꯏꯐꯇꯥꯏꯝ ꯑꯣꯏ ꯍꯥꯏꯕ ꯀꯩꯅꯣ ꯍꯥꯏꯃꯤ ꯐꯖꯅꯒꯣ
ꯃꯣꯏꯒꯤ ꯃꯣꯏꯁꯨ ꯕꯦꯂꯤꯗꯤꯇꯤ ꯑꯃꯗꯤꯗꯤ ꯂꯩꯔꯝꯒꯅꯤ
ꯂꯩꯇꯦ ꯍꯥꯏꯌꯦ ꯑꯩꯈꯣꯏ ꯁꯣꯏꯅ ꯂꯩꯇꯦ ꯂꯩꯇꯦ ꯂꯩꯇꯦ ꯎꯝ ꯂꯩꯇꯦ ꯍꯥꯏꯌꯦ ꯑꯩꯈꯣꯏ ꯁꯣꯏꯗꯅ ꯂꯣꯏ ꯂꯥꯏ ꯇꯥꯏꯝ ꯑꯣꯏꯔꯦ
ꯗꯤ ꯐꯔꯦ ꯑꯃꯨꯛꯇꯪ ꯄꯥꯁ ꯇꯧꯈꯤꯗꯨꯅ
ꯑꯥ ꯑꯗꯨꯕꯨꯁꯨ ꯀꯅꯥ ꯀꯅꯥ ꯑꯗꯨꯗꯤ ꯑꯩ ꯃꯊꯪꯁꯤ ꯊꯕꯛ ꯀꯧꯔꯛꯇꯣꯏꯅꯦ ꯍꯥꯏꯔꯦ ꯑꯗꯨꯗꯤ ꯚꯦꯂꯤꯗꯤꯇꯤ ꯂꯣꯏꯊꯣꯛꯈ꯭ꯔꯦ ꯊꯕꯛꯅ ꯇꯥꯏꯃꯤꯡ ꯆꯥꯗꯅ ꯀꯧꯔꯛꯑꯣ ꯁꯥꯔꯇꯤꯐꯤꯀꯦꯠꯅꯦ ꯀꯗꯥꯏꯗ ꯍꯥꯞꯄꯨꯗꯨꯣꯏꯕ ꯑꯩꯦ
ꯃꯥꯅꯤ ꯃꯥꯅꯤ ꯁꯦꯡꯉꯣꯏꯗꯤ ꯑꯃꯨꯛ ꯐꯥꯎꯈꯤꯕꯁꯤ ꯌꯥꯍꯟꯒꯗꯧꯅꯤ ꯀꯩꯅꯣ ꯃꯣꯏꯅ ꯍꯟꯖꯤꯟ ꯍꯟꯖꯤꯟꯂꯒ ꯊꯥꯟꯗꯅ ꯑꯩꯈꯣꯏꯁꯨ ꯑꯩꯒꯤ ꯂꯩꯖꯔꯤꯕ ꯁꯥꯔꯇꯤꯐꯤꯀꯦꯠꯁꯦ ꯑꯃꯨꯛꯇꯪ ꯐꯥꯎꯔꯤꯁꯨ ꯌꯥꯕ ꯑꯃ ꯊꯣꯛꯑꯦꯕ ꯅꯠꯇ꯭ꯔꯥ ꯑꯗꯣ ꯑꯩꯈꯣꯏꯒꯤ ꯁꯥꯔꯇꯤꯐꯤꯀꯦꯠꯇꯨꯗ ꯊꯥꯏꯑꯕ ꯆꯍꯤꯍꯤ ꯇꯔꯦ ꯄꯦꯈꯤ ꯁꯦ ꯅ ꯍꯔꯗꯅ ꯊꯥꯑꯕ
ꯑꯗꯨꯅꯦ ꯑꯇꯩꯒꯤ ꯅꯠꯇꯦꯕ ꯉꯁꯥꯏ ꯉꯁꯥꯏꯒꯤ ꯍꯧꯖꯤꯛꯇꯤ ꯌꯥꯝꯅ ꯀꯝꯄꯤꯇꯤꯇꯤꯞ ꯑꯣꯏꯔꯛꯑꯦ ꯃꯥꯏꯁꯤ ꯁꯨꯗ꯭ꯔꯒꯅ ꯆꯛꯀꯦꯟ ꯊꯥꯏ ꯌꯥꯗꯕ ꯁ ꯅꯖꯥꯄꯜ ꯍꯥꯏꯑꯒ ꯄꯦꯠ ꯌꯥꯎꯧꯗ꯭ꯔꯒꯗꯤ ꯕꯦꯠꯇꯣ ꯉꯥꯛꯇ ꯇꯧꯔꯒꯗꯤ ꯄꯦꯠ ꯇꯦꯠ ꯌꯥꯎꯕꯈꯩꯅ ꯇꯧꯔꯦ ꯕꯦꯠ ꯌꯥꯎꯍꯧꯗꯕꯈꯩꯅ ꯊꯥꯕꯗꯤ ꯃꯤꯗꯣ ꯃꯁꯤꯡ ꯍꯟꯊꯔꯛꯇ꯭ꯔꯥ
ꯃꯥꯅꯦ
ꯇꯔꯥ ꯑꯗꯨꯅꯤꯗ ꯑꯗꯣ ꯑꯩ ꯀꯩꯅꯣ ꯇꯧꯒꯦ ꯑꯩ ꯑꯃꯇ ꯑꯝꯇ ꯊꯝꯒꯦ ꯑꯗꯨꯒ
ꯑꯣ ꯍꯣ ꯍꯣꯏ ꯇꯔꯣ ꯇꯔꯣ
ꯎꯝ ꯎꯝ ꯊꯝꯃꯣ ꯊꯃꯣ ꯑ ꯎꯝ